ꯍꯜꯂꯣ ꯑ ꯇꯌꯦ ꯍꯜꯂꯣ ꯇꯥꯕ꯭ꯔꯣ
ꯍꯜꯂꯣ
ꯍꯜꯂꯣ ꯇꯥꯕ꯭ꯔꯣ
ꯇꯥꯕ꯭ꯔꯣ
ꯎꯝ ꯇꯥꯏ ꯅꯪ ꯇ ꯇꯗꯨꯕꯣ ꯅꯪ
ꯆ ꯇꯥꯔꯕ꯭ꯔꯣ
ꯇꯥꯏꯌꯦ ꯅꯪ ꯇꯥꯗ꯭ꯔꯕꯣ ꯍꯜꯂꯣ ꯝ ꯈꯔꯦ
ꯍꯜꯂꯣ ꯆꯕ꯭ꯔꯣ ꯍꯗꯦ ꯑ ꯑꯗꯨꯝ ꯑꯗꯨꯝ ꯃꯥꯡꯒꯦꯀꯣ ꯑꯃꯁꯁꯦ ꯑꯥ ꯔ ꯗꯦ ꯔꯝ ꯎ
ꯑꯩꯈꯣꯏꯗꯤ ꯎꯇꯤ ꯆꯥꯏ
ꯑꯣ ꯇꯥꯄ꯭ꯔ ꯑ
ꯄꯦ ꯏꯣ ꯅꯪꯗꯤꯦ
ꯑꯩꯅ ꯍꯜꯂꯣ ꯑꯁꯄꯂꯦꯗꯥꯔ ꯎꯝ ꯇꯕ꯭ꯔ ꯎꯝ ꯑꯩꯦ
ꯅꯨꯡꯁꯥ ꯁꯥꯔꯨ ꯅꯣꯏꯔꯝꯗꯦ
ꯎꯝ
ꯑꯁ ꯑꯩꯈꯣꯏ ꯑꯁꯣꯝꯅꯗꯤ ꯉꯔꯥꯡꯗꯤ ꯌꯥꯝ ꯁꯥꯔꯝꯃꯦ ꯍꯧꯖꯤꯛꯇꯤ ꯁꯥꯗ꯭ꯔꯦ
ꯑꯁꯤ ꯍꯣꯏ ꯏ ꯅꯪꯛꯇꯔꯤ ꯇꯧꯕ꯭ꯔꯥ
ꯀꯩ ꯀꯩ ꯍꯣꯠꯅꯔꯤꯒꯦ ꯆꯤꯀꯟꯗꯤ
ꯀꯥꯁ ꯂꯑꯣ ꯀ꯭ꯂꯥꯁ ꯇꯋꯥꯏ ꯃꯗꯦ
ꯐꯩꯅꯦ ꯑꯗꯨꯗꯤ
ꯗꯤ ꯀ꯭ꯔꯤ ꯇꯧꯕ꯭ꯔꯥ
ꯍꯧꯖꯤꯛꯀꯥꯟꯁꯦ ꯀꯥꯂꯦꯟ ꯃꯈꯨ ꯍꯦꯟꯅ ꯁꯥꯕꯨꯝ ꯇꯧꯔꯦꯗꯐꯝꯪꯗꯦ
ꯀꯗꯥꯏ ꯂꯩꯕ
ꯍ
ꯂꯖ ꯑꯗꯨ ꯃꯉ
ꯍꯧꯖꯤꯛꯀꯅꯤ ꯀꯩꯀꯩ ꯍꯣꯠꯅꯕꯤꯔꯤꯒꯦ
ꯎꯝ ꯁꯩ ꯇꯃꯦ ꯑꯖꯤ
ꯅꯣꯏꯗꯤ ꯍꯨꯏ ꯂꯣꯏꯕ꯭ꯔꯣ ꯍꯨꯏ ꯂꯩꯕ꯭ꯔꯣꯏꯕ ꯅꯣꯏ ꯌꯨꯝꯗ
ꯎꯝ ꯍꯨꯝ ꯂꯩꯩꯇꯦ ꯑꯩꯈꯣꯏꯗꯤ
ꯑꯩꯈꯣꯏꯁꯨ ꯅꯍꯥꯟꯗꯤ ꯂꯩꯔꯝꯃꯦ ꯁꯤꯈ꯭ꯔꯦ ꯑꯗꯒꯤ ꯂꯣꯏꯗ꯭ꯔꯦ ꯏꯃꯥꯅ ꯂꯣꯏꯔ ꯔꯣꯏꯁꯦ ꯍꯥꯏꯌꯦ ꯑꯗꯨꯒꯤ
ꯑꯥꯎ
ꯄꯣꯁꯨꯨ ꯅ ꯁꯅꯤ
ꯎꯝ
ꯨꯆꯤꯔꯣ ꯂꯩꯕ꯭ꯔꯥ
ꯀꯣꯏꯕ ꯆꯠꯇ꯭ꯔꯣ ꯅꯪꯗꯤ
ꯍꯥꯥ
ꯈꯪꯗꯦꯗ
ꯐꯜꯂꯣꯒ
ꯎꯝ ꯎꯝ ꯎꯝ ꯎꯝ ꯎꯝ
ꯎꯝ
ꯇꯁꯅꯦ
ꯍ
ꯍꯣꯏ ꯍꯣꯏ ꯆꯨꯝ ꯑ ꯑ ꯌꯦ ꯐ ꯑꯗꯤ ꯍꯥꯏ ꯥꯏ ꯀ꯭ꯂꯥꯁ ꯂꯩꯌꯦ ꯆꯠꯇꯦ
ꯎꯝꯝ